ꯍꯜꯂꯣꯅꯦ ꯀꯔꯤꯅꯣꯅꯦ ꯀꯔꯤ ꯇꯧ ꯂꯩꯒꯦꯅꯦ
ꯑꯩꯩꯅ ꯑꯗꯨꯅꯦ ꯑꯩꯗꯤ ꯄꯥꯏꯔꯒ ꯌꯦꯡꯉ ꯎꯝ ꯏ ꯐꯨꯠꯣꯜ ꯑꯅꯨꯡꯉꯡꯂ
ꯀꯅꯥ ꯀꯅꯥ ꯂꯩꯒꯦ
ꯗ
ꯍꯥꯥꯕ꯭ꯔꯣ
ꯎꯝ
ꯎꯝ
꯭ꯔꯣ
ꯀꯔꯤ ꯇꯧ ꯂꯩꯒꯦꯅꯤ
꯭ꯔ ꯍꯧꯖꯤꯛ ꯑꯗꯨ ꯏꯝ ꯐꯥꯝꯅꯔꯁꯤꯞ ꯀꯩꯅꯣ ꯦ ꯆ ꯊ ꯇꯣ ꯄꯣꯣꯏꯗ ꯂꯧ
ꯆꯥꯛꯇꯤ ꯆꯥꯔꯕꯣ
ꯆꯥꯔꯦ ꯉꯁꯥꯏ ꯑꯌꯨꯛ ꯑꯅꯤꯔꯛ ꯆꯥꯔꯦ ꯑꯌꯨꯛ ꯉ ꯑꯌꯨꯛꯇ ꯍꯥꯟꯅ ꯆꯥꯔꯦ ꯉꯁꯥꯏ ꯄꯨꯡ ꯀꯩꯅꯣꯗ ꯑꯃꯨꯛ ꯆꯔꯥ ꯋꯥꯠꯂꯦ
ꯎꯠꯂꯒ ꯍꯧꯒꯠꯂꯒ ꯃꯥꯏ ꯀꯩꯀꯩꯅ ꯇꯥꯊꯣꯛꯑꯒ ꯍꯧꯖꯤꯛ ꯑꯃꯨꯛ ꯐꯝꯂꯤꯑ ꯑ ꯃꯣ ꯍꯜꯗꯁꯔ ꯁꯇꯤꯔ
ꯁꯨꯇꯤ ꯂꯧꯔꯤꯔꯥ ꯅꯠꯇ꯭ꯔꯒ ꯁꯨꯇꯤ ꯂꯩꯕ꯭ꯔꯕ ꯉꯁꯤ
ꯎ ꯁ ꯀ꯭ꯔ ꯃ ꯀꯥꯏ ꯇꯥꯏ
ꯀꯔꯤ ꯇꯧ ꯂꯩꯒꯦ ꯅꯪꯕꯨꯣ
ꯃꯦ ꯇꯗ꯭ꯔ
ꯂꯥꯡꯒꯅꯨꯅꯦ ꯅꯪ ꯉꯥꯡꯁꯤꯗ ꯌꯥꯝ ꯇꯥꯗꯦꯅꯦ ꯌꯥꯝ ꯂꯥꯞꯅ ꯇꯥꯏꯅꯤ
ꯂ ꯂꯥꯡꯗꯦ
ꯑꯣ ꯍꯧꯖꯤꯛ ꯑꯃꯨꯛ ꯇꯥꯔꯦ ꯅꯪꯅ ꯈꯔ ꯂꯥꯞ
ꯎꯝ ꯀꯩꯅꯣ ꯀꯩꯅꯣꯅ ꯑꯣꯏꯔꯝꯃꯨꯅꯦ ꯅꯦꯉꯣꯟꯅ ꯑꯣꯏꯔꯝꯃꯅꯤ ꯑꯃꯨꯛ ꯇꯥꯗ꯭ꯔꯦ ꯍꯜꯂꯣ ꯎꯝ ꯇꯥꯕ꯭ꯔꯥ ꯍꯜꯂꯣ ꯁꯣꯝꯗꯒꯤꯔ ꯑꯩꯉꯣꯟꯗꯒꯤꯔ ꯈꯪꯗ꯭ꯔꯦ ꯇꯕ ꯍꯂꯣ ꯍꯜꯂꯣ
ꯇꯥꯕ꯭ꯔꯣ ꯇꯥꯕ꯭ꯔꯣ
ꯁꯦꯡꯅ ꯇꯥꯗꯦꯅꯦ ꯅꯅꯔꯝ
ꯑꯥ ꯅꯦꯠ ꯈꯤꯇꯪ ꯅꯨꯡꯉꯥꯏ
ꯍ
ꯇꯥꯕꯔꯣꯅꯦ ꯇꯔꯥꯃꯒꯅꯤ ꯍꯧꯖꯤꯛꯇ
ꯃꯥꯁ ꯂꯥꯏꯟꯅ
ꯑ ꯔꯤ ꯃꯉ ꯐꯕ ꯂꯩ
ꯄꯨꯡ ꯄꯨꯡ ꯃꯉꯥ ꯐꯥꯎ
ꯎꯝ
ꯑꯗꯨ ꯇꯞꯅ ꯆꯠꯂꯣ ꯀꯩꯅꯣ ꯏꯪꯉ ꯏꯪꯊꯔꯀꯥꯟꯗ
ꯑ
ꯁꯥ ꯁꯥꯔꯤꯉꯩꯗꯗꯤ ꯁꯥ ꯁꯥꯔꯤꯉꯩꯗꯗꯤ ꯀꯥꯟꯅꯗꯦ
ꯑꯁ ꯃ ꯍꯣꯏ ꯇꯥꯏ ꯇꯥꯏ ꯇꯥꯏ ꯑꯗꯁꯨ
ꯄꯨꯡ ꯃꯉꯥ ꯄꯨꯝ
ꯔ ꯃꯊꯥ ꯑꯣꯏ
ꯑꯥꯗ ꯀꯔꯤ ꯊꯕꯛ ꯂꯩꯒꯦꯅꯤ
ꯅꯨꯡ
ꯅꯣꯡ ꯈꯨꯗꯣꯛꯛꯇꯤ ꯆꯠꯊꯣꯛꯑꯒ ꯅꯨꯡꯉꯥꯏꯅ ꯀꯣꯏꯊꯣꯛꯄ ꯌꯥꯏꯗ ꯅꯪꯁ
ꯍ
ꯍꯥꯥ
ꯄꯤꯔꯒ ꯑꯃꯨꯛ ꯆꯠꯄꯁꯦ ꯃꯣꯏꯁꯨ
ꯍꯅꯨꯡꯥꯏꯇꯅꯨꯡ ꯎ
ꯅꯪ ꯁꯝꯃꯔ ꯚꯦꯀꯦꯁꯟꯗ ꯌꯨꯝ ꯆꯠꯇ꯭ꯔꯦꯕ
ꯀ ꯐꯔꯦꯅ ꯂꯗꯤ
ꯑ ꯍ ꯑꯗꯨꯒ
ꯈꯤꯇꯪ ꯁꯦꯡꯕ ꯋꯥꯠꯂꯤꯀꯣ ꯅꯪꯒꯤꯗ
ꯐꯖꯗꯦ
ꯑꯥ ꯍꯧꯖꯤꯛꯇꯤ ꯁꯦꯡꯉꯦ
ꯀꯗꯥꯥꯏ ꯊꯝꯕ꯭ꯔꯣ ꯅꯪ ꯐꯣꯟꯗ
ꯑꯩ ꯑꯩ ꯅꯥꯀꯣꯟꯗ ꯊꯝꯃꯤꯅꯦ ꯁꯤꯁꯦ ꯑꯥ ꯑꯥꯏꯗꯤꯌꯥꯗꯤ ꯈꯔ ꯂꯩꯔꯦ ꯁꯤꯁꯦ
ꯀꯩ ꯀꯦꯛ ꯍꯦꯡꯉꯦ ꯉꯁꯥꯏ ꯁꯦꯡꯗꯦꯀꯣ
ꯍꯧꯖꯤꯗꯤ
ꯉꯥꯡ ꯍꯧꯖꯤꯛꯇ ꯄꯥꯇꯅ ꯁꯦꯡꯉ ꯁꯦꯡꯉꯠꯇꯔꯤ ꯁꯦꯡꯉ
ꯑ ꯁꯦꯡ ꯇꯔꯔꯤꯠ ꯁꯦꯡꯉꯤꯀꯣ ꯂꯪ ꯁꯦꯡꯉꯤꯀꯣ ꯎꯝ ꯑꫯꯡꯕꯅꯦ
ꯀꯩ ꯃꯊꯦꯜ ꯀꯩ ꯃꯊꯦꯜ ꯆꯥꯏꯌꯦꯕ
ꯉꯁꯤꯁꯦ ꯀꯥꯡꯁꯣꯏ ꯆꯥꯏ
ꯁꯤꯁ
ꯌꯧꯅꯥ ꯀꯦ ꯀꯦꯩꯅ ꯍꯥꯞꯇꯜꯒ ꯑꯗꯨ
ꯍꯣꯏ ꯅꯣꯏ ꯁ꯭ꯀꯨꯜꯗ ꯁ꯭ꯀꯨꯜꯗꯗꯤ ꯕꯣꯜ ꯌꯦꯡꯗꯕ꯭ꯔꯣ
ꯁꯀꯣꯜ ꯌꯦꯡꯉꯦ ꯍꯟꯗꯛꯁꯦ ꯑꯦꯛꯖꯥꯝ ꯅꯛꯄꯅꯤꯅ ꯌꯦꯡꯍꯟꯗꯧ ꯃꯥꯟꯗꯦ ꯁꯝꯃꯔ ꯚꯦꯀꯦꯁꯟ ꯂꯣꯏꯔꯕꯅꯤꯅ
ꯑꯦꯛꯖꯥꯝ ꯂꯩꯔꯕꯅꯦ ꯍꯥꯏꯁꯤꯕ ꯀꯔꯝ ꯀꯥꯟꯗ
ꯃꯥꯄꯟꯗ ꯄꯥꯥꯡ ꯃꯥꯄꯜꯗ ꯅꯤꯄꯥꯜ ꯃꯥꯄꯜ ꯎꯝ ꯑꯗꯨ
ꯇꯥꯡ ꯇꯥꯡ ꯀꯌꯥꯗ ꯑꯃꯨꯛ ꯂꯣꯏꯗꯕ
ꯑꯁꯦ ꯀꯨꯟ ꯃꯉꯥꯋꯥꯏꯗ
ꯆꯝꯖ
ꯂꯤꯁ ꯀꯩꯅꯣꯗ ꯅꯨꯃꯤꯠ ꯇꯔꯥꯗꯤ ꯊꯥꯒꯅꯦꯕ
ꯐꯥꯏꯅꯦꯜꯂꯤ ꯌꯦꯡꯉꯨꯛ ꯐꯪꯉꯔꯣꯏꯅꯦ
ꯎꯝ ꯐꯅꯜ ꯂꯩꯔꯝꯗꯥꯏꯗ ꯐꯅꯦꯜꯕꯨꯗꯤ ꯅꯪꯒꯗ꯭ꯔꯥ ꯈꯪꯗꯦ ꯍꯣꯏ ꯀꯣꯗ꯭ꯔ ꯐꯅ ꯀ꯭ꯔꯤꯀꯦꯠꯅꯗꯤ ꯌꯦꯡꯕ ꯐꯪꯗꯧ ꯃꯥꯟꯗꯦ ꯈꯪꯗꯦ ꯃꯣꯏ ꯑꯉꯥꯡꯁꯤꯡ ꯍꯥꯏꯔꯤꯁꯦ ꯑꯗꯨꯗꯤ ꯈꯪꯗꯦꯅꯤ ꯑꯉꯥꯡꯅ ꯍꯥꯏꯗꯤ ꯐꯅꯦꯛ ꯈꯛꯇꯗꯤ ꯐꯪꯗꯧ ꯃꯥꯜꯂꯦ ꯑ ꯅꯥꯏꯟꯇꯤꯟ ꯂꯥꯛ ꯑꯦ ꯑꯗꯨꯗꯤ ꯐꯗꯗ ꯎꯝ ꯆꯪꯗꯦ ꯕꯣꯜꯕꯨꯗꯤ ꯑꯗꯨꯝ ꯌꯦꯡꯍꯟꯕꯅꯦꯕ ꯑꯁꯣꯝꯅꯁꯨ ꯑꯣꯏꯔꯕꯅꯦ ꯑꯦꯛꯆꯝ ꯅꯛꯄꯒ ꯈꯪꯗꯦ ꯀꯃꯥꯏꯅ ꯈꯟꯗꯅꯣ ꯃꯣꯏ ꯃꯄꯨꯁꯤꯡꯅ ꯑꯣꯥꯎꯗꯔꯁꯤꯡꯅꯥꯛꯪꯍꯟꯕꯅꯦ ꯌꯦꯡꯗꯤ ꯌꯦꯡ ꯍꯥꯏꯗ ꯍꯧꯒꯠꯄ ꯉꯝꯗꯦꯁ ꯄꯨꯡ ꯇꯔꯥ ꯀꯔꯤ
ꯐꯥꯏꯅꯦꯜ ꯐꯥꯏꯅꯦꯜ ꯌꯦꯡꯗꯗꯤ ꯐꯥꯏꯅꯦꯜ ꯌꯦꯡꯗꯗꯤ ꯅꯨꯡꯉꯥꯏꯔꯣꯏꯍꯦ
ꯎꯝ ꯑꯩꯅ
ꯗꯦꯠ ꯇ꯭ꯋꯦꯟꯇꯤ ꯗꯦꯠ ꯗꯦꯠ ꯇ꯭ꯋꯦꯟꯇꯤ ꯖꯨꯂꯥꯏ ꯇꯥꯏ
ꯇ꯭ꯋꯦꯟꯇꯤꯔꯥ ꯑꯦ ꯐꯪꯗꯧ ꯃꯥꯟꯗꯦ ꯑꯗꯨꯗꯤ
ꯖꯪ ꯀꯗꯧꯕ ꯅꯨꯃꯤꯠ ꯑꯣꯏꯔꯗꯤ ꯐꯕ
ꯅꯨꯡꯗꯥꯡꯒꯤ ꯄꯨꯡ ꯇꯔꯥꯃꯊꯛꯇ ꯕꯥꯔꯣ ꯃꯈꯥꯏꯗꯅꯤꯅꯤ
ꯑꯁꯔꯣ ꯃꯈꯝ ꯁ ꯍꯥꯎꯗꯣ ꯄ ꯀꯦꯞꯁꯦ ꯑꯁ ꯇꯟꯗꯤ ꯇꯟꯕꯅꯦ ꯑꯉꯥꯡꯁꯤꯡꯅ ꯂꯥꯛꯑꯒ ꯍꯧꯗꯣꯛꯧꯕꯗ ꯑꯠꯁꯨ ꯌꯦꯡꯅꯤꯡꯗꯦ ꯑꯁ ꯑꯍꯤꯡꯁꯦ ꯃꯣꯏꯗꯤ ꯅꯨꯡ ꯑꯍꯤꯡ ꯇꯕ
ꯀꯩꯅꯣꯒ ꯁꯥꯟꯅꯔꯅꯤ ꯍꯥꯏꯅꯦ ꯃꯦꯛꯁꯤꯀꯣꯒ ꯐꯥꯏꯅꯦꯜꯗ
ꯑꯦꯁꯤꯌꯥ ꯍꯣꯏ ꯑꯥꯔꯖꯦꯟꯇꯤꯅꯥꯗꯤ ꯍꯣꯏ ꯃꯥꯁꯤ ꯗꯥꯎꯗꯤ ꯈꯔ ꯐꯩ ꯃꯥꯒꯤ ꯄꯨꯗꯣ ꯌꯥꯝ ꯀꯥꯟ
ꯃꯦꯛꯁꯤꯀꯣꯒ ꯁꯥꯟꯅꯒꯅꯤ ꯍꯥꯏ ꯏꯔ ꯂꯩꯔꯦ ꯁꯣꯝꯗ ꯐꯥꯏꯅꯦꯜ ꯃꯦꯠꯁꯇꯨ ꯇꯥꯕ꯭ꯔꯣ
ꯇꯥꯏ ꯇꯥꯏ ꯇꯥꯏꯀꯣ
ꯉꯁꯤꯒꯤ ꯊꯕꯛ ꯂꯣꯏꯔꯦ
ꯉꯁꯤꯒꯤꯗꯤ ꯊꯕꯛ ꯂꯣꯏꯔꯦ
ꯅꯪ ꯃꯈꯣꯡ ꯀꯩꯅꯣ ꯅꯨꯡꯉꯥꯏꯇꯦ ꯑꯩꯗꯣ
ꯑꯥ
ꯖꯥꯝ ꯍꯩꯗꯣ ꯈꯔ ꯆꯥꯑꯣ ꯑꯗꯨ ꯍꯩꯗꯣ ꯈꯔ ꯆꯥꯎꯥꯛꯋꯣ ꯑꯗꯨꯒ ꯌꯦꯔꯨꯝ ꯈꯔ ꯆꯥꯎꯋꯣ
ꯍ ꯍꯦꯛꯛꯇ ꯆꯥꯏ ꯃꯣꯏ ꯁꯀꯣꯁꯨ ꯑꯗꯨꯝ ꯄꯤꯔꯕꯅꯤꯅ
ꯌꯦꯔꯨꯝꯁꯨ ꯌꯦꯔꯨꯝꯁꯨ ꯆꯥꯒꯗꯕꯅꯦ ꯌꯦꯔꯨꯝ ꯈꯔ ꯌꯥꯝ ꯆꯥꯎꯋ ꯗꯥꯏ ꯈꯔꯝ ꯗꯥꯏ ꯗꯥꯏꯠ ꯄ꯭ꯂꯥꯟ ꯈꯔ ꯁꯦꯝꯃꯒ ꯆꯥꯕ ꯊꯛꯄꯗꯣ
ꯎꯝ
ꯃꯑꯣꯡ ꯈꯔ ꯇꯥꯅ ꯆꯥꯕ ꯊꯛꯄ ꯇꯧꯑꯣ ꯅꯠꯇ꯭ꯔꯗꯤ ꯅꯪꯒꯤꯗꯣ ꯈꯔ ꯐꯔꯛ ꯇꯥꯅꯤ ꯑꯗꯨꯅ ꯗꯥꯏꯛꯇꯣ ꯈꯔ ꯐꯖꯅ ꯆꯥꯎ
ꯊꯥꯃꯗꯤ
ꯆ ꯀ
ꯑꯦꯛꯁꯥꯁꯥꯏꯆ ꯇꯧꯅꯀꯥꯟꯗ ꯀꯣꯛꯁꯦ ꯉꯧꯔꯤꯅꯦ
ꯑꯦꯛꯁꯔꯁꯥꯏꯁ ꯇꯧꯕ ꯇꯧꯗꯕꯩ ꯋꯥ ꯅꯠꯇꯦꯗ ꯑꯦꯛꯁꯔꯁꯥꯏꯖꯇꯤ ꯑꯗꯨꯝ ꯇꯧꯔꯁꯨ ꯇꯧꯗ꯭ꯔꯁꯨ ꯁꯨ ꯀꯥꯏꯗꯦꯗꯅ ꯆꯥꯕ ꯊꯛꯄꯗꯣ ꯈꯔ ꯒ꯭ꯌꯥꯟ ꯇꯥꯅ ꯆꯥꯕ ꯊꯛꯄ ꯇꯧꯒꯗꯕ
ꯅꯍꯥꯟ ꯀꯩꯁꯤꯦ ꯉꯥꯡ ꯐꯔꯃꯥꯁꯤ ꯀꯩ ꯀꯩ ꯆꯗꯤ ꯍꯦꯟꯅ ꯐꯒꯅꯤꯅ ꯑꯩ ꯏꯊꯟꯗꯁꯨ ꯈꯟꯗꯤ ꯈꯜꯂꯦ ꯂꯩꯒꯤ
ꯗꯥꯛꯇꯔꯅꯁꯨ ꯀꯔꯤꯝ ꯍꯥꯏꯗ꯭ꯔꯣ
ꯀꯝꯇ ꯍꯥꯏꯗꯅꯦꯅꯤ ꯑꯗꯨ ꯇ
ꯑꯦ ꯍꯣꯏ ꯍꯩꯔꯣꯏꯕ ꯑꯗꯨꯅꯅꯦ ꯑꯩꯅ ꯍꯥꯏꯁꯦ
ꯄꯣꯠꯁꯦ ꯃꯣꯏꯁꯤ ꯀꯩꯇ ꯍꯥꯏꯔꯛꯇꯦꯕ
ꯌꯦꯔꯨꯝ ꯆꯥꯕ ꯌꯦꯔꯨꯝ ꯆꯥꯎ ꯑꯣꯛ ꯆꯥꯕ ꯌꯥꯗꯦ ꯑꯗꯨꯒ ꯌꯥꯛꯄꯤꯒꯨꯝꯕ ꯆꯥꯕ ꯌꯥꯗꯦ ꯊꯨꯝ ꯌꯥꯝ ꯆꯥꯒꯅꯨ ꯃꯔꯧ ꯌꯥꯝ ꯆꯥꯒꯅꯨ
ꯅꯍ ꯍꯞꯇꯥ ꯑꯃꯒꯨꯝꯕ ꯍꯞꯇꯥ ꯑꯃ ꯀꯨꯝꯕꯗꯤ ꯀꯩꯅꯣ ꯆꯥꯏꯅꯦ ꯑꯣꯛ ꯆꯥꯏꯅꯦ ꯑꯣꯛꯁꯥ ꯑ ꯁꯁꯨꯝ ꯀ ꯀꯩꯅꯣꯗ ꯆꯠꯂꯒꯅꯦ ꯃꯣꯏꯅ ꯈꯔ ꯄꯤꯔꯛꯄ ꯁꯝꯅ
ꯎꯥꯛ ꯎꯛꯁꯥ ꯌꯥꯝ ꯆꯥꯕ ꯐꯠꯇꯕꯅꯤꯅꯦ ꯀꯖꯤꯛ ꯀꯖꯤꯛ ꯆꯥꯕꯗꯤ ꯀꯩꯁꯨ ꯀꯥꯏꯗꯦ ꯑꯗꯨꯕꯨ ꯌꯥꯝ ꯀꯩꯅꯣꯗ ꯂꯦꯞꯇꯕꯤ ꯆꯥꯕꯁꯦ ꯁꯤꯅꯦ ꯕꯦꯔꯥꯁꯦ
ꯎꯝ
ꯎꯝ
ꯍꯞꯇꯥ ꯑꯃ ꯆꯥꯡꯗꯅꯤ ꯆꯥꯔꯤꯗ
ꯑꯣꯛꯁꯥꯁꯨ ꯌꯥꯝ ꯐꯠꯇꯦ ꯁꯟꯁꯥꯁꯨ ꯌꯥꯝ ꯐꯠꯇꯦ ꯆꯥꯒꯦ ꯍꯥꯏꯔꯒꯅ ꯌꯦꯟ ꯈꯔ ꯈꯔ ꯈꯔ ꯆꯥꯎ ꯌꯥꯝ ꯆꯥꯗꯕꯤ ꯑꯗꯨꯁꯨ ꯄꯤꯁ ꯑꯃ ꯑꯅꯤ ꯑꯍꯨꯝ ꯑꯅꯤ ꯑꯍꯨꯝ ꯆꯥ ꯆꯔꯗꯤ ꯀꯩꯁꯨꯀꯥꯏꯗꯦ ꯌꯥꯝ ꯆꯥꯔꯗꯤ ꯃꯗꯨꯒꯤ ꯏꯐꯦꯛꯇꯨ ꯈꯔ ꯂꯥꯛꯀꯅꯤ ꯅꯨꯄꯤ ꯊꯤꯅꯕꯁꯨ ꯀꯟꯅ ꯍꯣꯠꯅꯔꯁꯦ ꯅꯨꯄꯤ ꯊꯤꯗꯗꯤ ꯌꯥꯔꯔꯣꯏ ꯁꯤꯒꯤ ꯂꯩꯅꯥꯁꯤ ꯍꯧꯖꯤꯛ ꯅꯨꯄꯤ ꯍꯦꯛ ꯊꯤꯗ꯭ꯔꯕ ꯑꯁꯨꯝ ꯕꯦꯔꯥ ꯀꯥꯗꯣꯏꯅꯦ
ꯎꯝ
ꯍꯩꯍꯥ ꯉꯁꯤ ꯆꯠꯂꯗꯤ ꯀꯔꯝ ꯀꯥꯟꯗ ꯑꯃꯨꯛ ꯂꯥꯛꯀꯅꯤ
ꯃꯁꯦꯝ ꯑꯩꯅ ꯔꯤꯄꯣꯔꯠ ꯄꯨꯔꯒ ꯃꯁꯦꯝꯗꯣ ꯍꯌꯦꯡ ꯍꯪꯆꯤꯠ ꯃꯁꯦꯝꯗꯣ ꯁꯒꯣꯜꯁꯦꯜ ꯅꯨꯃꯤꯠꯇꯣ ꯑꯗꯨꯝ ꯂꯥꯛꯑꯅꯤ ꯂꯥꯛꯑꯒ ꯑꯁꯤ ꯔꯤꯄꯣꯔꯠ ꯄꯥꯏꯔꯒ ꯀꯥꯈꯠꯂꯒ ꯀꯩꯅꯣ ꯀꯗꯥꯏ ꯀꯗꯥꯏꯗ ꯁꯣꯏꯒꯦ ꯍꯥꯏꯕꯗꯣ ꯌꯦꯡꯊꯣꯛꯂꯅꯤ ꯑꯗꯨꯒ ꯔꯤꯄꯣꯔꯠ ꯑꯅꯤꯗꯤ ꯐꯪ ꯐꯪꯗ꯭ꯔꯦ ꯑꯩ ꯂꯧꯗ꯭ꯔꯕꯅꯤꯅ ꯍꯧꯖꯤꯛꯇꯤ ꯀꯩꯅꯣ ꯀꯣꯛꯇꯥꯡ ꯗ ꯑꯃꯨꯛ ꯌꯦꯡꯕ ꯇꯥꯔꯦ ꯑꯁꯣꯝꯗꯁꯨ ꯑꯩꯒꯤ ꯂꯩꯐꯝꯗꯁꯨ
ꯎꯝ
ꯉꯁꯤ ꯗꯦꯠ ꯇ꯭ꯋꯦꯟꯇꯤ ꯐꯣꯔ ꯎꯝ ꯔꯤꯄꯣꯔꯠ ꯁꯨꯅꯗꯤ ꯄꯤꯔꯔꯣꯏ ꯇꯦꯁ
ꯇꯦꯁ ꯇꯧꯑꯣ ꯑꯗꯨ ꯇꯧꯕꯗꯣ ꯁꯨꯅ ꯄꯨꯔꯛꯇꯦꯅ ꯑꯃꯨꯛ ꯍꯥꯏꯔꯣꯏꯗꯔꯥ ꯑꯃꯨꯛ
ꯈꯪꯗꯦ ꯑꯁꯤꯗꯤ ꯇꯥꯡ ꯀꯨꯟꯃꯔꯤꯗ ꯂꯥꯛꯑꯣ ꯍꯥꯏꯔꯦ ꯑꯃꯗꯤ ꯑꯗꯨ ꯑꯣꯏꯔꯕꯅꯤꯅ ꯁꯤꯗꯤ ꯊꯦꯡꯅ ꯂꯥꯛꯑꯅꯤ ꯑꯗꯨꯒ ꯁꯤꯕꯨꯗꯤ ꯑꯃꯗꯤ ꯑꯦꯗꯨꯂꯁ ꯍꯥꯏꯕꯗꯤ ꯑꯁꯣꯝꯗ ꯑꯩꯒꯤ ꯂꯩꯐꯝꯗ ꯂꯩꯔꯗꯤ ꯍꯪꯂꯒ ꯂꯩꯔꯗꯤ ꯑꯁꯣꯝꯗ ꯇꯧꯈ꯭ꯔꯒꯦ ꯂꯩꯇ꯭ꯔꯗꯤ ꯀꯩꯅꯣꯗꯣ ꯑꯩ
ꯑꯥꯗ ꯅꯣꯏꯒꯤ ꯃꯐꯝꯗꯨꯗ ꯇꯦꯖ